ꯑꯣ ꯇꯥꯕꯔꯣ
ꯎꯝ ꯇꯥꯏꯌꯦ
ꯅꯨꯡꯉꯥꯏꯔꯤꯕ꯭ꯔꯣ
ꯑꯧ ꯅꯨꯡꯉꯥꯏꯔꯤꯌꯦ ꯁꯤꯁꯇꯔꯗꯤ
ꯑꯩꯁꯨ ꯅꯨꯡꯉꯥꯏꯔꯤꯌꯦ
ꯎꯝ ꯀꯔꯤ ꯇꯧꯕꯤꯔꯤꯒꯦ
ꯍꯧꯖꯤꯛꯇꯤ ꯀꯩꯁꯨ ꯀꯩꯁꯨ ꯇꯧꯗꯦ ꯑꯗꯨꯝ ꯐꯝꯃꯒ ꯂꯩꯔꯤ
ꯎꯝ ꯆꯥꯛꯆꯥꯥꯔꯥꯕꯣ
ꯑꯍꯣꯏ ꯆꯥꯔꯦ ꯅꯪꯗꯤ
ꯀꯔꯤ ꯍꯣꯏ ꯆꯥꯈ꯭ꯔꯦ ꯑꯩꯁꯨ ꯀꯔꯤ ꯃꯊꯦꯜ ꯑꯣꯏꯅ ꯍꯣꯠꯅꯕꯤꯔꯒꯦ ꯉꯁꯤꯗꯤ
ꯉꯁꯤꯀꯣ ꯌꯦꯟꯁꯥ ꯆꯥꯏꯌꯦ
ꯑꯁ ꯑꯍꯥꯎꯕ ꯌꯥꯝ ꯆꯥꯏꯅꯦ
ꯅꯪꯗꯤ
ꯑꯁ ꯑꯩꯗꯤ ꯍꯥꯎꯇꯦꯗ ꯌꯦꯟꯁꯥ ꯆꯥꯏꯌꯦ ꯑꯩꯁꯨ
ꯑꯁ ꯑꯁ ꯍꯥꯎꯕꯅꯤꯅꯦ ꯑꯗꯨꯗꯤ
ꯍꯥꯎꯇꯦꯗ ꯑꯩꯗꯤ
ꯌꯥꯔꯦ ꯑꯗꯣ ꯍꯥꯎꯗ꯭ꯔꯗꯤ ꯅꯪꯒꯤꯗꯤ ꯀꯔꯤ ꯍꯥꯎꯕ꯭ꯔꯣ
ꯈꯪꯗꯦ ꯀꯔꯤ ꯀꯃꯥꯏꯅ ꯇꯧꯗꯅ ꯍꯥꯎꯇꯕ꯭ꯔꯥ ꯈꯪꯗꯦ ꯍꯥꯎꯇꯦ ꯑꯩꯒꯤꯗꯤ
ꯌꯥꯔꯦꯀꯣ ꯍꯣꯏ ꯑꯩꯗꯤ ꯑꯗꯨꯝ ꯍꯥꯎꯏ ꯌꯦꯟꯁꯥ
ꯎꯝ ꯅꯣꯏ ꯑꯗꯣꯝꯗꯤ ꯅꯣꯡ ꯆꯨꯕ꯭ꯔꯣ
ꯑꯣ ꯆꯨꯗꯦ ꯍꯧꯖꯤꯛꯇꯤ ꯆꯨꯗꯦ ꯅꯣꯏꯒꯤ ꯆꯨꯕ꯭ꯔꯣ
ꯀꯗꯥꯏꯗꯒꯤ ꯆꯨꯗꯦꯗ
ꯑꯣ
ꯅꯣꯡꯁꯤꯅ ꯐꯖꯅ ꯁꯥꯟꯅꯔꯦꯅꯦ ꯑꯩꯈꯣꯏ ꯁꯣꯝꯗꯗꯤ ꯌꯥꯗ꯭ꯔꯦꯅꯦ
ꯉꯁꯥꯏꯗꯤꯀꯣ ꯆꯨꯏꯌꯦ ꯑꯩꯈꯣꯏꯁꯨ
ꯑꯩꯏꯈꯣꯏꯗꯤ ꯆꯨꯗꯦꯗ ꯅꯨꯃꯤꯠ ꯍꯨꯝꯅꯤ ꯁꯨꯈ꯭ꯔꯦ ꯆꯨꯗꯕꯁꯨ
ꯑꯣ ꯑꯩꯈꯣꯏꯗꯤ ꯆꯦꯏꯌꯦ ꯆꯨꯔꯒ ꯁꯥ ꯍꯧꯖꯤꯛ ꯁꯥꯗꯦ ꯏꯪꯉꯦ ꯅꯨꯡꯉꯥꯏꯌꯦ ꯋꯦꯗꯔꯗꯨꯀꯨ ꯍꯧꯖꯤꯛꯇꯤ ꯑꯃꯨꯛꯀ ꯆꯨꯨꯗꯦ ꯅꯣꯡꯗꯤ ꯃꯝꯃꯦ
ꯑꯣ ꯋꯦꯗꯔꯗꯣ ꯁꯤꯟꯅꯈ꯭ꯔꯁꯦ ꯑꯗꯨꯗꯤ ꯌꯥꯝ ꯑꯣꯟꯅꯁꯦ ꯌꯥꯕꯔꯣ
ꯌꯥꯏ ꯌꯥꯏ
ꯅꯣꯏ ꯑꯩꯈꯣꯏꯗꯤ ꯅꯣꯡꯁꯨ ꯆꯨꯗꯦ ꯁꯥ ꯁꯨ ꯁꯥꯏꯔꯦ
ꯑꯣ ꯅꯣꯏꯁꯦ ꯇꯝꯄꯥꯛꯇꯔꯥ ꯅꯠꯇ꯭ꯔꯒ ꯀꯗꯥꯏꯗꯔꯥ
ꯑꯩꯕꯨꯗꯤ ꯍꯧꯖꯤꯛ ꯆꯤꯡꯗ ꯂꯩꯌꯦ
ꯑꯣ ꯀꯩꯒꯤꯅꯣ ꯆꯤꯡꯗ ꯇꯣꯏꯅ ꯎꯝ ꯑꯇꯣꯞꯄꯒꯤ ꯅꯣꯡ ꯆꯨꯔꯒ ꯌꯥꯗ꯭ꯔꯦ ꯍꯥꯏꯔꯒꯅ ꯅꫭꯏꯅ
ꯑꯣ ꯑꯈꯣꯏ ꯆꯤꯡꯗꯗꯤ ꯅꯣꯡ ꯆꯨꯏꯌꯦ ꯑꯈꯣꯏꯅ ꯂꯧ ꯎꯔꯤꯁꯤꯅꯀꯣ ꯇꯝꯄꯥꯛꯇ ꯎꯕ
ꯑꫭ
ꯑꯗꯨꯅ ꯇꯝꯄꯥꯛꯂꯣꯝꯒꯤꯗꫭ ꯏꯁꯤꯡ ꯄꯥꯝꯕ
ꯑꫭ ꯑꫭ
ꯑꯗꯨꯅ ꯑꯣꯟꯅꯔꯁꯦ ꯍꯥꯏꯕ
ꯍꯣꯏ ꯍꯣꯏ ꯌꯥꯏ
ꯍꯌꯦꯡ ꯍꯦꯛꯇ ꯊꯥꯕꯤꯔꯛꯑꯣ ꯌꯥꯕ꯭ꯔꯣ
ꯑ ꯍꯌꯦꯡ ꯊꯥꯕꯤꯒꯦꯀꯣ ꯑꯩ ꯍꯥꯏꯕꯤꯒꯦꯀꯣ ꯅꯣꯡꯒꯤ ꯗꯤꯄꯥꯠ ꯃꯦꯟꯗ ꯑꯩ ꯍꯌꯦꯡ ꯋꯥꯔꯤ ꯁꯥꯟꯅꯔꯒ ꯍꯥꯏꯒꯦ ꯉꯁꯤ ꯃꯣꯏ ꯇꯣꯡꯉꯤꯕ
ꯎꯝ ꯑꯗꯨ ꯁꯤꯁꯇꯔꯅ ꯌꯥꯔꯗꯤ ꯍꯌꯦꯡꯒꯤ ꯄꯨꯡ ꯇꯔꯥ ꯃꯃꯥꯡꯗꯋꯥꯏꯗꯒꯨꯝꯕꯗ ꯈꯔ ꯊꯥꯕꯤꯔꯛꯅꯕ ꯍꯥꯟꯅ ꯍꯥꯏꯕꯤꯔꯛꯑꯣ
ꯍꯣꯏ ꯍꯣꯏ ꯍꯥꯏꯕꯤꯔꯛꯀꯦ
ꯕꯣꯜ ꯌꯦꯡꯗꯕ꯭ꯔꯣ ꯅꯪꯗꯤ
ꯍꯥꯥ
ꯕꫭꯜ ꯌꯦꯡꯗ꯭ꯔꯣ
ꯑꯩ ꯉꯦꯡꯗꯦꯗ
ꯑꯁ ꯀꯔꯤꯒꯤ ꯕꫭꯜ ꯌꯦꯡꯗꯕ ꯑꯁꯨꯛ ꯅꯨꯡꯉꯥꯏꯈ꯭ꯔꯕ
ꯑ ꯑꯥ ꯃꯇꯝꯗꯣꯀꯣ
ꯎꯝ
ꯎꯝ ꯀꯩꯅꯣ ꯃꯇꯝꯗꯣ ꯁꯥꯡꯗꯦꯕ
ꯁꯪꯗꯦ ꯍꯥꯏꯕ꯭ꯔꯣ
ꯍꯥꯏꯕꯗꯤ ꯃꯇꯝ ꯂꯩꯇꯦꯕ ꯑꯥ ꯑꯩ ꯑꯩ ꯀꯩꯅꯣ ꯑꯗꯨꯃꯨꯛ ꯊꯦꯡꯉꯒ ꯑꯩ ꯀꯩꯅꯣ ꯇꯧꯕꯁꯨ ꯉꯝꯗꯦ ꯑꯗꯨꯝ ꯇꯨꯝꯅꯤꯡꯉꯛꯑꯦꯕ
ꯎꯝ ꯊꯥꯖꯗꯦꯗ ꯅꯣꯏ ꯍꯦꯔꫭꯒ ꯋꯥꯔꯤ ꯁꯥꯟꯅꯕꯗꯤ ꯉꯝꯒꯅꯤꯗ
ꯑꯁ ꯉꯝꯗꯦ ꯑꯗꯨꯒꯨꯝꯕꯁꯨ
ꯑꯦ ꯊꯥꯖꯗꯦ
ꯑꯗꯨꯝ ꯑꯦꯍꯦ ꯉꯝꯗꯦ ꯑꯗꯨꯝ ꯇꯨꯝꯃꯦꯀꫭ ꯑꯗꯨꯝ ꯍꯥꯏꯔꯗꯤ ꯍꯣꯏ ꯑꯗꯨꯝ ꯂꯣꯏꯔꯦ
ꯎꯝ ꯒꯦꯝ ꯁꯥꯟꯅꯕ꯭ꯔꯣ ꯅꯪꯗꯤ
ꯁꯥꯟꯅꯗꯦ ꯅꯍꯥꯟ ꯅꯍꯥꯟꯗꯤ ꯑꯗꯨꯝ ꯊꯦꯡ ꯊꯦꯡꯅꯁꯨ ꯑꯗꯨꯝ ꯑꯩꯗꯣ ꯂꯩꯕꯅꯦꯕ ꯑꯗꯣ ꯍꯧꯖꯤꯛꯇꯤ ꯉꯝꯗ꯭ꯔꯦ ꯍꯥꯏꯕꯗꯤ ꯇꯨ ꯃꯣꯔꯅꯤꯡꯒꯨꯝꯕꯗ ꯊꯕꯛꯁꯨ ꯆꯠꯄꯒꯤꯀꯣ
ꯎꯝ
ꯍꯧꯒꯠꯄꯗꯣ ꯐꯥꯔꯛ ꯇꯥꯕ ꯑꯗꯨꯒꯤ ꯊꯦꯡꯅꯁꯨ ꯀꯩꯅꯣ ꯇꯧꯕ ꯉꯝꯗ꯭ꯔꯦ ꯍꯧꯖꯤꯛꯇꯤ ꯌꯥꯗ꯭ꯔꯦ
ꯎꯝ ꯁꯤꯁꯇꯔꯗꯤ ꯉꯁꯤꯗꯤ ꯀꯔꯤ ꯀꯔꯤ ꯊꯕꯛ ꯍꯣꯠꯅꯕꯤꯒꯦ
ꯑꯩ ꯏꯟꯇ꯭ꯔꯟ ꯇꯧꯔꯒ ꯂꯩꯔꯤꯌꯦ
ꯑꫭꯁ ꯃꯤꯗꯤ ꯌꯥꯗꯦꯀꫭ
ꯑꯁ ꯀꯔꯤꯅꫭꯗ ꯏꯟꯇ꯭ꯔꯟ ꯇꯧꯔꯒ ꯑꯗꯨꯝ ꯂꯩꯔꯤ ꯍꯟꯗꯛ ꯍꯣꯏ
ꯍꫭꯠꯅꯕꯤꯌꯨ
ꯍꯣꯏ ꯍꫭꯠꯅꯒꯦ ꯅꯪꯗꯤ ꯀꯩ ꯀꯩ ꯇꯧꯔꯤ
ꯑꯁ ꯑꯩ ꯀꯩꯝ ꯇꯧꯗ꯭ꯔꯤ ꯍꯧꯖꯤꯛꯇꯤ ꯂꯧ ꯃꯇꯝꯅꯤꯅ ꯑꯗꯨꯝ ꯂꯧ ꯎꯕ
ꯑꯥ ꯑꯥ ꯅꯣꯏꯅ ꯅꯣꯏꯅ ꯅꯪꯅ ꯁꯤꯅꯤꯌꯔ ꯑꯣꯏꯔꯝꯅꯤꯗ
ꯑꯩꯈꯣꯏ ꯌꯨꯝꯒꯤꯔ
ꯅꯠꯇꯦ ꯑꯩꯒ ꯍꯥꯏꯔꯗꯤ
ꯃꯥꯟꯗꯦꯗ
ꯍꯥꯥ
ꯃꯥꯟꯗꯦꯕ
ꯑꯣꯏꯔꯝꯕꯁꯨ ꯌꯥꯏ ꯀꯔꯤꯅꯣ
ꯊꯥꯖꯗꯦꯗ ꯈꯣꯟꯖꯦꯟꯗꯨꯗꯤ ꯅꯪꯅ ꯑꯍꯥꯟ ꯃꯥꯜꯂꯦꯗ
ꯑꯦ ꯑꯣ ꯑꯣꯏꯔꯣꯏ ꯑꯣꯏꯔꯣꯏ ꯅꯪꯅ ꯑꯣꯏꯔꯝꯅꯤ
ꯃꯥꯟꯗꯦ ꯃꯥꯟꯗꯦ
ꯑꯁꯦꯡꯕꯅꯦ ꯑꯦ ꯈꯣꯟꯖꯦꯜꯗꯒꯤ ꯎꯝ ꯈꯣꯟꯖꯦꯜ ꯑꯩꯒꯤ ꯈꯣꯟꯖꯦꯜ ꯑꯗꯨꯝ ꯇꯧꯔꯒꯤꯅ ꯑꯩꯅ ꯑꯍꯟꯅꯅ ꯍꯥꯏꯕ ꯌꯥꯕꯅꯤ ꯅꯪ ꯑꯣꯏꯝꯅꯤ
ꯑꯁ ꯅꯪꯒꯤ ꯗꯤꯄꯤ ꯁꯨ ꯁꯛ ꯁꯨ ꯑꯩꯡꯉꯣꯟꯗꯒꯤ ꯅꯪꯅ ꯑꯍꯥꯟꯕ ꯑꯗꯨꯗ ꯑꯩꯗꯒꯤꯗꯤ
ꯈꯔ ꯑꯍꯟꯒꯤ ꯎꯕꯒꯤꯅꯦ ꯑꯩꯒꯤ ꯗꯤꯄꯤ ꯑꯗꯨꯗꯤ ꯐꯨꯜ ꯎꯗꯦ ꯅꯍꯥꯟ ꯑꯗꯨꯅꯤ
ꯈꯤꯇꯪ ꯎꯕꯗ ꯈꯣꯠꯄꯗ ꯑꯗꯨꯝ ꯈꯪꯉꯤꯗ
ꯑꯩꯁ ꯅꯠꯇꯦꯗ ꯑꯣꯏꯔꯝꯃꯣꯏ
ꯅꯣꯏ ꯅꯨꯄꯤꯁꯤꯡꯁꯨ ꯆꯍꯤ ꯑꯗꯨꯝ ꯂꯣꯠꯇ꯭ꯔꯣ
ꯍꯣꯏ ꯂꯣꯠꯂꯦ ꯅꯣꯏ ꯅꯣꯏ ꯁꯦꯂꯔꯤ ꯅꯣꯠꯄꯒꯨꯝꯕꯁꯨ
ꯑ ꯑꯩꯈꯣꯏ ꯁꯤꯔꯗꯤ ꯂꯣꯠꯇꯦꯍꯦ
ꯂꯣꯠꯂꯦ ꯈꯔ ꯌꯥꯝ ꯂꯣꯠꯄꯩ ꯅꯨꯄꯥꯁꯤꯡ
ꯑꯁ ꯑꯩꯈꯣꯏꯗꯤ ꯁꯦꯂꯔꯤ ꯐꯪꯗ꯭ꯔꯤꯕꯉꯅꯤꯅ ꯂꯣꯠꯇꯦꯕ
ꯂꯣ ꯂꯥꯛꯀꯅꯤ
ꯎꯝ ꯑꯩꯗꯤ ꯂꯣꯠꯀꯅꯤ ꯁꯨꯝ ꯊꯥꯖꯗꯦ ꯑꯩꯗꯤ ꯋꯥꯔꯤꯕꯨ ꯅꯨꯄꯤ ꯂꯩꯔꯦ ꯈꯜꯂꯣ ꯊꯤꯔꯦ ꯈꯜꯂꯣ ꯁꯦꯂꯔꯤ ꯐꯪꯉꯦ ꯈꯜꯂꯣ ꯑꯗꯨꯝ ꯅꯨꯄꯤꯅ ꯄꯥꯏꯔꯒ ꯂꯩꯒꯗꯧꯁꯤꯕꯨ
ꯑꯩꯣꯏꯅ ꯅꯪꯒꯤ ꯅꯨꯄꯤ ꯅꯪꯒꯤ ꯅꯨꯄꯥꯗꯤ ꯑꯃꯔꯣꯝꯅꯤꯅ ꯑꯗꯣ ꯃꯤ ꯑꯇꯣꯞꯄꯗꯒꯤ ꯇꯧꯕꯅꯤ ꯇꯧꯕꯅꯤ ꯑꯩꯉꯣꯟꯗ ꯑꯗꯨꯝ ꯊꯕꯛ ꯇꯧꯅꯤ ꯅꯪ ꯍꯧꯖꯤꯛ ꯈꯪꯗꯕꯒꯤꯅꯤ ꯑꯩ
ꯗꯤ ꯄꯦ
ꯑꯩꯁꯨ ꯑꯗꯨꯃꯥꯏꯅ ꯈꯜꯂꯝꯕꯅꯦꯕꯀꯣ
ꯎꯝ
ꯕꯨ ꯑꯗꯨꯝ ꯏꯀꯥꯏꯕ ꯑꯁ ꯑꯗꯨꯝ ꯀꯔꯤ ꯑꯁꯤꯒꯨꯝꯕ ꯍꯥꯏꯕꯕꯨ ꯀꯩꯃꯨꯛ ꯀꯥꯏꯕ ꯀꯩꯅꯣ ꯇꯧꯕ꯭ꯔꯅ ꯑꯩꯁꯨ ꯑꯗꯨꯝ ꯈꯜꯂꯦꯕ ꯑꯗꯣ ꯑꯁ ꯃꯇꯝ ꯌꯧꯕ ꯀꯥꯟꯗꯗꯤ ꯑꯗꯨꯝ ꯀꯩꯅꯣ ꯏꯀꯥꯏꯕꯁꯨ ꯅꯠꯇꯦ ꯑꯗꯨꯝ ꯍꯥꯏꯅꯤꯡꯗꯕꯗꯣ ꯇꯧꯔꯛꯑꯦꯕ ꯑꯗꯨꯅꯦꯗ
ꯈꯪꯗ꯭ꯔꯦ ꯃꯤ ꯃꯤꯗꯣ ꯃꯈꯥ ꯄꯣꯜꯂꯦ ꯁꯤꯗꯤ
ꯍꯣꯏꯗ ꯑꯗꯨꯗꯤ ꯑꯗꯨꯅꯤꯗ ꯅꯪꯗꯤ ꯕꯣꯜ ꯌꯦꯡꯄꯔꯣ
ꯑꯁ ꯑꯩꯈꯣꯏꯗꯤ ꯕꯣꯜꯗꯤ ꯃꯤꯁ ꯇꯧꯗꯦ
ꯑꯁ ꯑꯣꯏꯔꯝꯅꯦ
ꯏꯁ ꯍꯧꯖꯤꯛ ꯃꯇꯝꯗꯤ ꯕꯣꯜꯅꯤꯅ ꯕꯣꯜꯗꯅꯤꯡꯉ ꯂꯩꯔꯦ
ꯎꯝ ꯑꯣꯏꯔꯝꯅꯤ ꯇꯨꯝ ꯄꯥꯎ ꯇꯨꯝꯃꯝꯃꯣꯏ
ꯎꯝ ꯇꯨꯝꯗ꯭ꯔꯦ ꯑ ꯍꯥꯏꯕꯗꯤ ꯕꯣꯜ ꯉꯁꯤ ꯕꯣꯜ ꯂꯩꯔꯦ ꯈꯥ ꯈꯜꯂꯣ ꯍꯌꯦꯡ ꯅꯨꯡꯊꯤꯟꯁꯦ ꯕꯣꯜ ꯊꯣꯛꯑꯦ ꯈꯜꯂꯣ
ꯎꯝ
ꯊꯕꯛꯇꯤ ꯂꯩꯕ ꯑꯗꯨꯏꯗꯤ ꯃꯦꯠꯆ ꯑꯃꯒꯨꯝꯕ ꯈꯥꯛꯇ ꯌꯦꯡꯉ ꯑꯗꯨꯝ ꯇꯨꯝꯃꯦ
ꯑꯣ
ꯊꯕꯛ ꯂꯩꯇ꯭ꯔꯗꯤ ꯕꯣꯜꯗꯤ ꯑꯗꯨꯝ ꯃꯤꯁ ꯇꯧꯗꯦ ꯉꯥꯏꯔꯤ ꯑꯅꯤ ꯑꯗꯨꯝ ꯉꯝꯃꯦ ꯃꯤꯠꯇꯁꯨ ꯅꯨꯡꯊꯤꯟ ꯇꯨꯝꯃꯦꯕ ꯕꯣꯜ ꯌꯦꯒꯅꯤ ꯀꯦ
ꯍꯥꯏꯕ ꯍꯥꯏꯕꯗꯤꯀꯣ ꯎꯝ ꯎꯝ ꯎꯝ ꯅꯣꯏꯗꯤ ꯑꯗꯨꯝ ꯅꯨꯡꯊꯤꯟꯗꯒꯨꯝꯕ ꯇꯨꯝꯕ ꯌꯥꯏꯅ
ꯑꯥ
ꯑꯩꯈꯣꯏꯗꯤ ꯇꯨꯝꯕ ꯃꯇꯝꯗꯣ ꯂꯩꯇꯕꯒꯤ ꯑꯗꯨꯝ ꯎꯄꯥꯏ ꯂꯩꯇꯦꯕ
ꯎꯝ ꯁꯤꯁꯇꯔꯗꯤ ꯁꯤꯁꯇꯔꯗꯤ ꯑꯗꯨ ꯁꯨꯡ ꯅꯠꯇꯅ ꯂꯩꯔꯤꯛ ꯂꯩꯔꯤꯛ ꯇꯗ ꯑꯗꯨꯝ ꯇꯧꯔꯥ ꯂꯩꯔꯦ
ꯑꯁ ꯅꯠꯇꯦ ꯍꯦ
ꯑꯣꯏꯔꯝꯒꯅꯤ ꯕꯣꯜ ꯌꯦꯡꯗꯦꯁꯨ ꯍꯥꯏꯕꯅꯤꯅ ꯂꯥꯏꯔꯤꯛ ꯑꯗꯨꯝ ꯄꯥꯔꯂꯩꯔꯝꯒꯅꯤꯕ
ꯑꯩ ꯂꯥꯏꯔꯤꯛ ꯄꯥꯗꯦ ꯑꯁꯦꯡꯕ ꯁꯨꯛꯄ
ꯏꯟꯇꯔꯥꯟꯁ ꯑꯃ ꯊꯥꯕꯨ ꯂꯥꯏꯔꯤꯛ ꯄꯥꯗ꯭ꯔꯗꯤ ꯅꯪꯁꯨ ꯎꯝ ꯊꯥꯖꯕꯒꯤ ꯋꯥꯡꯃꯗꯅꯤ ꯅꯪ ꯉꯥꯡꯉꯤꯁꯤ
ꯄꯥꯗꯦ ꯀꯅꯅ ꯄꯥꯏ ꯍꯥꯏꯕꯣ ꯑꯦ ꯑꯁꯦꯡꯕꯅꯤ ꯑꯩ ꯄꯥꯥꯗꯦꯀꯣ ꯑꯩ ꯂꯥꯔꯤꯛ ꯌꯥꯝ ꯄꯥꯅꯤꯡꯗꯦ ꯑꯁꯦꯡ ꯇꯟꯁꯨ ꯇꯜꯂꯦ ꯂꯥꯏꯔꯤꯛ ꯄꯥꯕꯁꯦ
ꯑꯗꯨꯃꯥꯏꯅ ꯍꯥꯏꯕ ꯃꯤꯁꯤꯡꯅ ꯑꯌꯥꯝꯕ ꯇꯧꯅꯕꯅꯤꯀꯣ
ꯑꯦ ꯌꯥꯔꯦꯗ
ꯅꯠꯇꯦ ꯂꯔꯤꯛ ꯍꯣꯏ ꯎꯝ ꯑꯦꯛꯖꯥꯝꯒꯨꯝꯕ ꯃꯇꯝ ꯀꯩꯀꯥ ꯑꯗꯨꯒꯨꯝꯕꯗꯤ ꯈꯔ ꯈꯔꯗꯤ ꯄꯥꯏꯀꯣ ꯑꯗꯨꯕꯨ ꯄꯨꯔꯥ ꯑ ꯗꯣꯞꯇꯔꯒꯨꯞꯅ ꯑꯁ ꯄꯨꯔꯥ ꯄꯥꯔ ꯑꯁ ꯉꯝꯗꯦ ꯑꯩ ꯑꯁꯦꯡꯕ ꯑꯁꯦꯡꯕ ꯉꯝꯗꯦ
ꯁꯥꯏꯀꯤꯇꯔꯤꯛꯁ ꯅꯥꯒꯅꯤ ꯈꯪꯉꯤ ꯑꯗꯨꯒꯨꯝꯕꯅꯤ ꯃꯤ ꯑꯣꯏꯕ꯭ꯔꯕꯨ ꯂꯥꯁꯇ ꯁꯥꯏꯀꯤꯇ꯭ꯔꯤꯛ ꯅꯥꯔꯒ ꯇꯣꯛꯀꯅꯤ
ꯑꯗꯨꯅꯤ ꯃꯦꯗꯤꯀꯦꯜ ꯂꯥꯏꯟ ꯃꯦꯗꯤꯀꯦꯜ ꯂꯥꯏꯟꯗ ꯂꯩꯔꯕ ꯑꯩꯁꯨ ꯑꯗꯨ ꯑꯣꯏꯔꯁꯨ ꯑꯩ ꯉꯝꯗꯦ ꯑꯁꯦꯡꯕ
ꯎꯝ ꯀꯥꯏꯗꯤ ꯀꯥꯏꯗ
ꯑꯗꯨꯒꯤ ꯑꯩꯈꯣꯏꯒꯤ ꯇꯨꯝꯕ ꯃꯇꯝꯗꯣ ꯏꯟꯇꯔꯟꯅꯤ ꯍꯥꯏꯔꯁꯨ ꯇꯨꯝꯕ ꯃꯇꯝꯗꯣ ꯂꯩꯇꯦꯕ ꯑꯩꯈꯣꯏ ꯏꯟꯇꯥꯔꯟ ꯆꯠꯄ ꯀꯥꯟꯗ ꯗ꯭ꯌꯨꯇꯤ ꯆꯠꯄ ꯀꯥꯟꯗꯗꯤ ꯃꯨꯛꯇꯤ ꯍꯣꯏ ꯇꯨꯝꯕ ꯌꯥꯗꯦꯕ
ꯎꯝ
ꯑꯗꯨꯀꯤ ꯎ
ꯀꯨꯏꯔꯕ ꯁꯤꯁꯇꯔꯗꯤ ꯑꯦꯟꯇ꯭ꯔꯥꯟꯁ ꯊꯥꯔꯤꯁꯦ ꯍꯣꯠꯅꯔꯤꯁꯦ
ꯑꯦꯟꯇ꯭ꯔꯥꯟꯁ ꯅꯠꯇꯦ ꯏꯟꯇꯔꯟ ꯍꯥꯏꯕꯅꯦꯕꯨꯡꯉꯣ ꯏꯟꯇꯔꯟ
ꯅꯦꯠꯋꯥꯛꯅ ꯑꯣꯏꯔꯝꯃꯅꯤ
ꯎꯝ ꯅꯪ ꯈꯔ ꯅꯪ ꯕꯤ ꯑꯦꯁ ꯅꯦꯜ ꯑꯣꯏꯔꯝꯅꯤ
ꯑꯩ ꯕꯤ ꯑꯦꯁ ꯅꯦꯜ ꯅꯠꯇꯦ
ꯑꯣꯗꯥ
ꯑꯩ ꯐꯣꯟ ꯑꯅꯤ ꯄꯥꯏꯔꯂꯩꯕꯅꯤꯅ ꯃꯥꯅ ꯖꯤꯑꯣ ꯄꯥꯏꯌꯦ ꯃꯥꯅ ꯑꯦꯌꯥꯔꯇꯦꯜ ꯄꯥꯏꯌꯦ ꯍꯧꯖꯤꯛ ꯅꯪ ꯇꯧꯔꯛꯏꯁꯤꯅ ꯑꯦꯌꯔ ꯇꯦꯜꯗ ꯐꯥꯏꯚ ꯖꯤꯕꯨꯗꯤ ꯐꯪꯉꯦ
ꯑꯣ ꯑꯣ ꯑꯣ ꯏꯟꯇꯔꯟ ꯍꯥꯏꯕ ꯏꯟꯇꯔꯟ ꯆꯠꯄ ꯑꯗꯨꯒꯤ ꯍꯥꯏꯕ ꯋꯥꯅꯤꯗ ꯑꯗꯨꯒꯤ ꯑꯩꯈꯣꯏꯒꯤ ꯑꯥ ꯅꯠꯇꯦꯗ ꯅꯦꯠꯋꯥꯔꯛꯅꯅꯦ ꯍꯝꯝ
ꯑꯗꯨꯏꯗꯤ ꯀꯩꯅꯣꯝꯃ ꯎꯝ ꯑꯩꯈꯣꯏꯅꯤ ꯃꯣꯔꯅꯤꯡ ꯁꯤꯐ ꯑꯥꯐꯇꯔꯅꯨꯟ ꯑꯗꯨꯝ ꯂꯩꯌꯦꯕ ꯏꯚꯤꯅꯤꯡ ꯁꯤꯐ
ꯑꯥ
ꯑꯗꯨꯒꯤ ꯑꯩ ꯑꯗꯨꯒꯤ ꯇꯨꯝꯕꯗꯣꯀꯣ ꯐꯖꯅ ꯇꯨꯝꯍꯧꯗ꯭ꯔꯗꯤ ꯌꯥꯔꯦꯕ
ꯃꯥꯅꯤ ꯑꯩꯁꯨ ꯍꯥꯟꯅ ꯊꯕꯛ ꯇꯧꯔꯝꯃꯦ ꯇꯧꯔꯝꯕ ꯀꯥꯟꯗ ꯃꯣꯔꯅꯤꯡ ꯁꯤꯐ ꯗꯦ ꯁꯤꯐ ꯑꯗꯨꯝ ꯂꯩꯌꯦꯅ
ꯎꯝ
ꯅꯥꯆꯤꯐꯂꯦ ꯇꯥꯕꯗꯤ ꯅꯥꯏꯆꯤꯐꯅ ꯈꯔ ꯅꯨꯡꯉꯥꯏꯕ ꯃꯥꯜꯂꯦ ꯑꯩꯗꯤ
ꯑꯁ ꯑꯩꯗꯤ ꯅꯥꯏꯠ ꯁꯤꯐꯇꯤ ꯑꯩꯉꯣꯟꯗ ꯄꯤꯒꯅꯨ ꯍꯥꯏ ꯑꯩꯅ ꯔꯤꯀ꯭ꯋꯦꯁ ꯇꯧꯕ ꯅꯥꯏꯆꯤꯐ ꯑꯩ - ꯑꯩ ꯍꯥꯏꯕꯗꯤ ꯑꯩꯉꯣꯟꯗꯗꯤ ꯅꯥꯏꯆꯤꯐꯃꯛꯇꯤ ꯄꯤꯒꯅꯨꯀꯣ ꯑꯩꯅ ꯔꯤꯀ꯭ꯋꯦꯁ ꯇꯧꯕꯅꯦ ꯑꯩꯈꯣꯏꯒꯤ ꯍꯩꯆ ꯔ ꯗꯥ ꯃꯥ ꯍꯟꯗꯛꯀꯥꯟꯗꯤ ꯍꯣꯏ ꯄꯤꯗꯤ ꯄꯤꯗꯔꯤ
ꯃꯦꯟꯅꯔꯁꯅ ꯂꯩꯅ
ꯅꯣ ꯅꯣꯠ ꯅꯔꯁ
ꯅꯠꯇꯦ ꯃꯦꯜ ꯅꯔꯁꯇꯣ ꯃꯣꯏꯁꯨ ꯅꯥꯏꯠ ꯁꯤꯐꯗꯤ ꯁꯤꯗꯁꯨꯝ ꯂꯩꯌꯦꯕ
ꯎꯝ
ꯑꯗꯨꯗ ꯅꯥꯏꯠ ꯁꯤꯐ ꯑꯗꯨꯝ ꯇꯥꯕꯅꯦ ꯑꯩꯗꯤ ꯑꯗꯨꯅ ꯅꯨꯡꯉꯥꯏꯌꯦ
ꯅꯪ -ꯅ -ꯅꯪꯅ -ꯅꯪꯁꯨ ꯀꯩꯅꯣꯔꯥ
ꯑꯥ ꯏꯁ ꯌꯥꯔꯦ
ꯑꯩꯗꯤ ꯅꯠꯇꯦ
ꯀꯔꯤ ꯂꯣꯠꯄ꯭ꯔꯥ ꯑꯥ
ꯂꯣꯠꯇꯦꯗ ꯅꯠꯇꯦꯕ ꯇꯣꯛꯈ꯭ꯔꯕꯅꯤꯅ ꯍꯥꯟꯅꯗꯤ ꯑꯣꯏꯔꯝꯕ ꯌꯥꯏ ꯑꯗꯨ ꯍꯧꯖꯤꯛꯇꯤ ꯇꯣꯛꯈ꯭ꯔꯕꯅꯤꯅ
ꯀꯩꯒꯤ ꯇꯣꯛꯄꯅꯣ
ꯑꯁ ꯄꯩꯁꯥꯁꯨ ꯌꯥꯝꯗꯕ ꯑꯇꯣꯞꯄ ꯑꯣꯏꯅ ꯎ ꯑꯁ ꯊꯕꯛꯅ ꯀꯗꯥꯏꯗꯒꯤ ꯈꯨꯌꯥ ꯑꯃ ꯁꯥꯂꯩꯅ ꯈꯦꯖꯤꯛ ꯈꯛꯇ ꯄꯤꯔꯛꯑꯦ ꯋꯥꯕꯒ ꯄꯩꯁꯥꯗꯤ ꯃꯥꯟꯅꯗ꯭ꯔꯦ ꯑꯗꯨꯗꯤꯗꯤ ꯇꯣꯛꯄ ꯇꯥꯕ ꯑꯗꯨꯅ ꯒꯣꯕꯔꯃꯦꯟꯒꯤ ꯑꯃ ꯑꯣꯏꯅ ꯊꯤꯔꯤꯁꯦꯅ